ꯁꯣꯚꯤꯌꯥꯂꯨꯁꯪꯒ ꯀꯔꯝ ꯀꯥꯟꯗ ꯐꯣꯟ ꯇꯧꯔꯤꯅꯣ ꯑꯩꯅ ꯇꯧꯔꯤꯔꯦ ꯅꯪ ꯇꯧꯔꯤꯁꯤꯕꯣ
ꯅꯪꯅ
ꯃꯥ ꯑꯩꯉꯣꯟꯗ ꯀꯩꯝ ꯊꯣꯛꯇꯤꯌꯦ ꯆꯥꯎꯈꯠꯇꯦꯅ ꯃꯣꯏ ꯁꯨꯃꯥꯏꯅ ꯇꯧꯔꯛꯄꯦ ꯁꯤꯗꯅꯦ ꯇꯧꯔꯤꯁꯦ ꯑꯣ ꯑꯣ ꯑꯣ ꯑꯗꯨꯗꯣ ꯈꯪꯕ꯭ꯔꯥ ꯁꯣꯚꯌꯥꯗꯣ ꯁꯣꯚ꯭ꯌꯥꯗꯣ ꯃꯥꯗꯣ ꯈꯨꯔꯨ ꯑꯃꯨꯛ ꯐꯨꯔꯨ ꯑꯃꯨꯛ ꯅꯥꯔꯤꯌꯦ
ꯀꯔꯤꯅꯣ ꯈꯨꯔꯨꯑꯕꯣ
ꯃꯥꯒꯤ ꯑꯃ ꯁꯔꯨ ꯑꯥ ꯍꯣꯏ ꯍꯣꯏ ꯈꯨꯔꯨ ꯍꯥꯏ ꯀꯩꯅꯣꯗꯣ
ꯑꯩꯅꯣ ꯈꯨ ꯍꯥꯏꯕꯅꯤ ꯀꯩꯅꯣ ꯏꯕꯦꯝꯃꯥ
ꯍ ꯈꯨꯔꯨꯁꯨ ꯍꯥꯏꯅꯔꯤ ꯀꯦ ꯑꯗꯣ ꯈꯨꯀꯨ ꯍꯥꯏꯕꯅ ꯏ ꯄꯝꯃꯦ ꯈꯨ ꯀꯥꯏ ꯈꯨꯨꯁꯨ ꯍꯥꯏꯅꯩꯎꯁꯨ ꯍꯥꯏꯅꯩ ꯌꯦ ꯈꯨꯨꯗꯗꯤ
ꯑꯩꯗꯤ ꯈꯨ
ꯑꯁ ꯑꯉꯥꯡ ꯍꯩ ꯃꯔꯣꯟ ꯊꯣꯛꯇ ꯑꯃ ꯑꯗꯨꯗꯣ ꯑꯗꯨ ꯍꯥꯏꯕꯦꯟ ꯎꯝ ꯍꯥꯏꯔꯅꯥ ꯍꯣꯏ ꯌꯥꯔ ꯃꯥꯗ ꯅꯠꯇꯌꯦ ꯃꯥꯗ ꯑꯩꯅ ꯃꯃꯥꯗꯨꯕꯨ ꯃꯃꯥꯏ ꯐꯣꯟ ꯄꯥꯏꯑ ꯍꯥꯏꯕꯅꯦ ꯃꯃꯥꯗꯣ ꯃꯄꯥꯒꯤ ꯃꯄꯥꯒ ꯃꯅꯥꯎꯄꯥꯔꯤ ꯐꯣꯟꯗꯤ ꯁꯣꯛꯀ ꯌꯥꯗꯦ ꯍꯥꯏꯕꯅꯦꯕ ꯃꯒꯗꯌꯥꯅ ꯍꯥꯏ ꯍꯣꯏ ꯑꯩꯅ ꯑꯗꯨ ꯍꯥꯏꯕꯅꯦ ꯇꯧꯁꯦꯅ ꯃꯁꯤꯡꯕꯨ ꯁꯨꯔꯗꯤ ꯌꯥꯕꯦꯝꯃ ꯎꯝ ꯇꯧꯗ꯭ꯔꯤꯗ ꯑꯗꯨꯝ ꯀꯣꯟꯅꯨꯝ ꯇꯧꯋꯦꯁꯨ ꯌꯥꯕꯗꯨꯕꯨ ꯑꯗꯨ ꯏꯕꯥꯅꯤ ꯌꯨꯝꯗ ꯁꯨꯝ ꯏꯕꯥꯅꯤ ꯌꯨꯝꯗ ꯂꯩꯕꯅꯤ ꯅꯨꯡꯗꯥꯡ ꯑꯃ ꯑꯗꯨꯝ ꯇꯧꯔꯁꯨ ꯌꯥꯏ ꯀꯩꯅꯣ ꯑꯗꯨꯗ ꯅꯣꯏꯒꯨꯝꯕꯁ ꯌꯥꯝꯥꯟ ꯇꯧꯊꯣꯛꯀꯦꯅ ꯅꯣꯏꯒꯨꯝꯕꯁꯦ ꯌꯥꯝꯅ ꯇꯧꯊꯣꯛꯀꯦꯅ
ꯃꯁꯤꯡꯗꯨꯣ ꯁꯨꯕ ꯁꯨꯔꯗꯤ ꯏꯕꯦꯝ ꯑꯇꯩ ꯃꯤꯗꯨ ꯈꯣꯝꯗ꯭ꯔꯁꯨ ꯌꯥꯏꯗꯅ
ꯁꯨꯈꯤꯔꯣꯏꯌꯦꯃꯥꯗꯪ ꯍꯥꯞꯄꯗ
ꯎꯝ
ꯑꯣ ꯍꯣ ꯍ ꯑꯗꯨꯗꯤꯁꯨ ꯍꯜꯁꯤꯦ ꯏ ꯎꯝ ꯑꯈꯣꯏ ꯆꯗ ꯁꯍꯅ ꯌꯥꯏ ꯑꯗ ꯃꯥꯅ ꯉꯥꯏꯈꯣ ꯉꯥꯏꯈꯣ ꯁꯨꯝ ꯇꯧ ꯂꯛꯏꯕ
ꯎꯝ
ꯑꯗꯨꯕꯨ ꯊꯕꯛ ꯆꯨꯅꯤ ꯎꯧꯔ ꯎꯝ
ꯑꯗꯨꯗꯤꯃ ꯑꯣꯏꯅꯤꯡꯗ
ꯐ ꯄꯖꯔꯦ ꯑꯜ ꯁ ꯈꯟꯗꯣꯠꯇ ꯄꯦꯜꯂꯦ ꯍꯥꯏꯕ ꯄꯦꯟꯕꯖꯥꯠꯅꯦ ꯍꯥꯏꯕ ꯄꯦꯟꯕꯖꯥꯠꯅꯦ ꯍꯥꯏꯕ ꯇꯜꯥ ꯍꯥꯐꯤ ꯄꯦꯜꯂꯦ ꯍꯥꯏꯕꯗꯤ ꯍꯔꯥꯎꯋꯦ ꯍꯥꯏꯕ ꯅꯠꯇꯦ ꯀꯞꯅꯤꯡꯉꯦ ꯍꯥꯏꯕ ꯑꯩꯈꯣꯏ ꯀꯅꯥ ꯀꯅꯥꯗꯅꯣ ꯀꯔꯤꯒꯤꯅꯣ ꯄꯗꯁꯦ ꯑꯩꯁꯦ ꯅꯧꯑꯣꯏꯅꯤ ꯈꯟꯕꯗ ꯃꯣꯏ ꯃꯌꯥꯝꯁꯎꯨꯕꯗ
ꯑꯗꯨꯅꯤ ꯑꯩꯁꯨ ꯆꯠꯂ ꯍꯥꯏꯕ
ꯂꯩꯁꯥꯕꯤꯔꯔꯤꯀꯥꯟꯁꯤꯦ ꯐꯧꯗ ꯌꯨꯝꯒꯤ ꯊꯕꯛꯁꯦ ꯐꯥꯎ ꯌꯥꯎꯕꯤꯒꯦ ꯌꯥꯗ ꯑꯗꯣ ꯂꯣꯡꯉꯗꯤ ꯑꯅꯦꯝ ꯃꯀꯨꯕꯇꯣ ꯂꯩꯔꯗꯤ ꯑꯃꯨꯛ ꯃꯣꯏꯒꯤꯁꯨ ꯌꯥꯝ ꯇꯧꯗꯣꯏꯅꯤꯗꯅ
ꯑꯗꯨꯅꯦ
ꯄꯁꯥ ꯑꯩꯗꯤ ꯁꯨꯡ ꯍꯦꯛ ꯉꯝꯖꯔꯔꯣꯏ ꯍꯥꯏꯕꯅ ꯑꯩꯗꯤ ꯇꯧꯕꯅꯤ ꯁꯣꯅꯥꯀꯟꯗ ꯁꯣꯅꯥꯀꯟꯗ ꯃꯣꯏꯅ ꯊꯥꯕꯒꯤ ꯑꯊꯣꯛꯄꯐꯧꯗ ꯁꯦꯡꯖꯤꯟ ꯃꯤꯒꯤꯗꯤ ꯇꯧ ꯁꯦꯡꯗꯣꯏꯅꯤ ꯍꯥꯏꯗꯩ ꯁꯔꯨ ꯁꯔꯥꯡꯗꯣ
ꯌꯥꯝꯖꯔꯣꯏꯀꯣ ꯑꯩꯗꯤ ꯨꯀꯠꯆꯕ ꯄꯣꯠ ꯌꯥꯝ ꯄꯥꯠꯂꯛꯀꯅꯨ
ꯑꯗꯨꯅ ꯁꯒꯣꯜ ꯁꯔꯥꯡꯗꯣ ꯍꯥꯏꯕꯅꯤ ꯀꯩꯅꯣ
ꯀꯩꯅꯣ ꯍꯥꯏꯁꯦ ꯑꯣꯁ ꯍꯦꯉꯦ ꯍꯥꯏꯔꯗꯤ
ꯑꯋꯣꯕ ꯍꯥꯏꯗꯤ ꯆꯥꯔꯝꯕꯒꯤ ꯁꯔꯨ ꯁꯔꯥꯡꯗꯣꯤꯛ ꯆꯠꯄꯗꯣ ꯂꯩꯗꯅ ꯑꯗꯨꯗ ꯃꯤꯃꯥ ꯂꯨꯍꯣꯡꯉꯗꯤ ꯃꯤꯒꯤ ꯃꯅꯦꯝꯕꯣꯛꯇ ꯃꯀꯨꯕꯣꯛꯇꯨꯗ ꯅꯣꯏꯒꯤꯁꯤꯦ ꯁꯦꯡꯖꯜꯂꯝꯃꯨ ꯀꯃꯥꯏ ꯍꯥꯏꯗꯅꯣ
ꯑꯃ
ꯏ ꯋꯥꯖꯔꯗꯤ ꯈꯔ ꯐꯥꯅꯤ
ꯈꯪꯗꯦ ꯑꯩꯗꯤ ꯎꯝ ꯃꯤꯅ ꯃꯤꯒꯤ ꯃꯈꯥꯗ ꯑꯗꯨꯃꯥꯏꯅꯒ ꯇꯧꯔꯒ ꯂꯩꯕꯒꯗꯤ ꯁꯨꯡ ꯉꯝꯃꯦ
ꯁꯦ ꯃꯥꯒꯤ ꯐꯤꯗꯨꯁꯨ ꯊꯣꯏꯅꯩꯕ ꯑꯗ ꯅꯥꯔꯛꯄꯒ ꯁꯦꯄꯒ ꯇꯧꯗꯣꯏꯅꯦꯕ ꯑꯩꯒꯤꯃ
ꯅ ꯅꯤꯡꯊꯧ ꯑꯣꯏꯔꯗꯧꯔꯤꯕꯅꯤ
ꯑꯩꯁꯨ ꯑꯣꯏꯗꯣꯔꯤꯕꯅꯤ ꯑꯩꯗꯤ ꯉꯝꯁ ꯆꯠꯔꯣꯏ ꯇꯣꯉꯥꯟꯅ ꯊꯥꯎ ꯆꯠꯊꯛꯀꯅꯤ
ꯇꯧꯉꯝꯕꯤ
ꯑꯃ ꯃꯣꯏꯒꯤ ꯀꯩꯅꯣꯗ ꯌꯨꯇ꯭ꯌꯨꯨꯞꯇꯒ ꯌꯥꯝ ꯌꯦꯡꯅꯕꯗꯣ ꯌꯦꯡꯉꯕ ꯅꯪ ꯀꯩꯅꯥꯔꯥꯁꯤ ꯇꯥꯏ ꯑꯗꯨ ꯔꯁꯤ ꯇꯥꯏ ꯅꯤꯡꯊꯧ ꯃꯄꯣꯛꯅ ꯃꯤꯅꯥꯏ ꯃꯄꯣꯛ ꯇꯥꯏ ꯀꯥꯏꯅ ꯌꯥꯝ ꯇꯧꯕꯗ ꯌꯦꯡꯉꯕ
ꯀꯩ
ꯑꯥ ꯊꯣꯛꯄꯅꯦ ꯑꯗꯨꯗ ꯌꯦꯡꯉꯣ ꯑꯩꯗꯤ ꯅꯤꯡꯊꯧ ꯃꯄꯣꯛꯇꯥꯏ
ꯑꯣ ꯑꯩꯗꯤ ꯂꯩ ꯃꯃꯥꯄꯣꯛ
ꯑꯣ ꯂꯥꯏꯃꯄꯣꯛꯇꯤ ꯌꯥꯝ ꯍꯩꯔꯡꯅꯤꯅꯦ ꯇꯥꯁꯤꯟ ꯈꯣꯝꯖꯤꯟꯕ ꯇꯥꯁꯤꯟ ꯈꯣꯝꯖꯤꯟꯕ ꯇꯧꯕ ꯌꯥꯝ ꯍꯩꯔꯅꯤ ꯍꯥꯏꯕ ꯌꯨꯝꯀꯤꯀꯤ
ꯄꯩꯁꯥ ꯑꯣꯏꯔꯗꯤ ꯌꯥꯏꯑ ꯀꯔꯤꯅꯣ ꯑꯗꯨ ꯑꯗꯨꯒꯨꯝꯕꯗꯤ ꯈꯪꯗꯦ ꯑꯩꯗꯤ
ꯄꯩꯁꯥꯗꯗꯤ ꯈꯪꯗ꯭ꯔꯦ
ꯄꯩꯤꯁ ꯊꯥ ꯑꯣꯏꯗꯅꯦ ꯃꯥ ꯍꯥꯏꯁ ꯑꯩꯗꯤ ꯄꯩꯁꯥꯗ ꯑꯣꯏꯅ ꯂꯧꯔꯅꯤ ꯍꯣꯏ ꯃꯥꯅꯦ
ꯎꯝ
ꯀ ꯈꯪꯕ ꯌꯥꯄꯠꯇꯦ
ꯑꯗꯨꯒꯨꯝꯕ ꯂꯣꯛꯈꯥꯛꯀꯨꯝꯕ ꯇꯥꯁꯟ ꯇꯥꯁꯟꯕꯗꯤ ꯉꯝꯖꯕ ꯄꯣꯠꯅꯦꯦ
ꯑꯩꯅ ꯑꯣꯏꯍꯟꯅꯤꯡꯉꯕ ꯑꯣꯏꯍꯟꯗꯣꯔꯤꯕꯅꯤ
ꯑ ꯍꯜ ꯑꯥꯏꯍꯜꯂꯥ ꯋꯥꯔꯤ ꯂꯤꯔꯛꯑꯣ ꯀꯩꯀꯩ ꯋꯥꯔꯤ ꯑꯅꯧꯕ ꯂꯩꯒꯦ ꯑꯩꯁꯦ ꯏꯅꯦ ꯃꯤꯉꯤꯗ꯭ꯔꯣ ꯌꯦꯉ ꯄꯔꯣ ꯀꯗꯥ ꯄ ꯐꯅꯥꯅꯣ ꯃꯥꯁꯤ
ꯍꯥꯏꯅꯉꯥꯏꯗꯩ ꯇꯤꯟꯅꯔꯛꯄ ꯇꯥꯕ꯭ꯔꯣ ꯆꯥꯗ꯭ꯔꯣ ꯑꯩꯍꯁꯦ
ꯇꯥꯏꯌꯦ
ꯊꯥꯏꯅꯋꯥꯏꯗꯒꯤꯩ ꯇꯤꯟꯅꯔꯛꯄ ꯏꯃꯥꯟꯅꯕꯤꯅꯦꯕ
ꯝꯕ ꯎ ꯎꯝ ꯑꯗꯨꯒꯅꯦ ꯎ ꯀꯩꯅꯣ ꯇꯧꯔꯕ
ꯑꯁꯦ ꯃꯣꯏ ꯀꯩꯅꯣ ꯑ ꯅꯦꯠ ꯑꯃꯨꯛꯀ ꯊꯥꯎꯑꯣꯣꯅ ꯃꯌꯨꯝꯗ ꯊꯥꯍꯜꯂꯌꯦꯦ
ꯎꯝ ꯇꯝꯃ ꯑꯗꯨ ꯃꯇꯨꯡꯗ ꯀꯩꯀ
ꯑꯗꯨꯅ ꯍꯥꯏꯁꯦ ꯌꯥꯗ꯭ꯔꯤꯕ ꯌꯥꯕꯤꯗ꯭ꯔꯤꯕ ꯗꯦꯟꯇꯜ ꯇꯝꯕꯒꯤ ꯃꯤꯒꯤ ꯃꯤꯒꯤ ꯑꯣꯏꯌꯣ ꯁꯤꯅꯦꯃ ꯍꯥꯏꯁꯦ ꯃꯣꯏ ꯃꯌꯨꯝꯅ ꯍꯥꯏꯁꯦ
ꯃꯤꯒꯤ ꯑꯣꯏꯕꯗꯤ ꯀꯩꯅꯣꯒꯤꯔꯣ ꯁꯥ ꯁꯟꯒꯤꯔꯣ ꯃꯍꯥꯟꯅ ꯑꯣꯏ
ꯗꯦꯟꯇꯦꯜꯒꯤ ꯇꯝꯕ ꯑꯗꯨꯗ ꯏꯁꯥꯒꯤ ꯑꯣꯏꯅ ꯂꯥꯏ ꯑꯗꯨ ꯌꯥꯏ ꯑꯗꯨꯒꯤ ꯈꯠꯅꯩꯌꯦ ꯑꯗꯨꯒꯤ ꯑꯃꯨꯛꯀ ꯊꯥꯏꯌꯦ ꯅꯤꯠꯇꯣ ꯑꯗꯨꯒꯤ ꯁꯤꯁꯨ ꯑꯃꯛ ꯑꯝꯇ ꯇꯧꯍꯧꯗ ꯃꯥꯒꯤ ꯄꯣꯠꯇꯨꯁꯨ ꯇꯧꯍꯧꯗ ꯍꯤ ꯑꯅꯤ ꯃꯌꯥꯏꯗ ꯆꯞꯈꯥꯏꯔꯨꯔꯦ ꯃꯥꯜꯂꯦ ꯃꯥꯁꯦ ꯑꯗꯨꯒꯤꯅꯦ
ꯎꯝ
ꯈ ꯑꯦꯛꯖꯥꯝ ꯅꯌꯦ ꯍꯟꯗꯛ ꯍꯌꯦꯡꯁꯨ ꯃꯊꯪ ꯊꯥꯗꯁꯨ ꯑꯗꯨꯗ ꯌꯦꯒ ꯁꯔꯤ
ꯍꯧꯖꯤ
ꯑꯗꯨꯒ ꯑꯗꯨꯒ ꯀꯩꯅꯣꯅ ꯅꯤꯠꯇꯨ ꯅꯪ ꯃꯃꯥꯡ ꯊꯥꯗꯔ ꯀꯩꯅꯣ ꯈꯛ ꯊꯥꯗꯅꯥꯏꯕ ꯑꯗꯨꯒ ꯌꯦꯡꯉꯣꯅꯦ ꯑꯗꯨꯊꯅꯤꯅꯦ
ꯀꯩꯅꯣꯝ ꯀꯩꯅꯣꯝ ꯍꯥꯏꯒ ꯇꯧꯔꯃꯦ ꯅꯪꯅ ꯑꯗꯨ ꯇꯧꯔꯤ ꯍꯥꯏꯕꯗꯨꯗ ꯗ꯭ꯔꯣꯌ ꯏꯍ ꯑꯣ ꯑꯣ ꯅꯪ ꯍꯌꯦꯡ ꯅꯪ ꯍꯌꯦꯡ ꯊꯕꯛ ꯆꯠꯇ ꯅꯠꯇ꯭ꯔꯥ ꯍꯥꯏꯕ
ꯃꯅꯦ
ꯑꯗꯨ ꯀꯥꯎꯅꯤ ꯍꯥꯏꯕꯤꯕ ꯑꯛꯇꯣ ꯉꯟ ꯑꯌꯨ ꯇꯣꯉꯟꯅ ꯍꯧꯒꯠꯂꯣ ꯏꯔꯨ ꯂꯨꯔꯣ ꯆꯥꯛꯇꯣ ꯆꯥꯔꯣ ꯑꯗꯨꯒ ꯐꯖꯅ ꯑꯣꯖꯥ ꯃꯥꯅ ꯆꯠꯂꯨ ꯍꯥꯏꯕ
ꯅꯠꯇꯦ ꯀꯃꯥꯏ ꯀꯃꯥꯏ ꯇꯧꯒꯦꯅꯣꯏ
ꯀꯔꯤꯅꫭ ꯅꯪꯒ ꯑꯩꯒ ꯂꯥꯏꯟꯁꯨ ꯃꯥꯟꯅꯗꯅ
ꯈꯪꯉꯦ ꯂꯥꯏꯟ ꯃꯥꯟꯅꯗ꯭ꯔꯁꯨ ꯃꯤ ꯄꯨꯟꯕ ꯈꯣꯠꯄ
ꯍꯣ ꯑꯗꯨꯕꯨꯗꯤ ꯃꯣꯏꯅ ꯑꯗꯨꯝ ꯀꯧꯔꯛꯄꯗ ꯑꯗꯨꯝ ꯀꯧꯁꯜꯂꯣ ꯍꯥꯏꯗꯤ ꯑꯗꯥ ꯌꯥꯝ ꯄꯪꯕꯤꯗꯧꯅꯒꯥ ꯁꯥꯔꯨꯅꯨ ꯅꯪꯒꯤ ꯐꯥꯔꯁ ꯏꯝꯄ꯭ꯔꯦꯁꯟ ꯑꯃ ꯂꯩꯗꯅ ꯑꯦꯛꯁꯇ꯭ꯔꯥꯒꯤ ꯐꯥꯔꯁ ꯟꯝ ꯄ꯭ꯔꯦꯁꯟꯗꯟ ꯃꯇꯧꯗꯤ ꯑꯣꯏꯔꯦꯕ ꯅꯪꯒꯤꯗꯣ
ꯑꯣꯔꯦ
ꯄꯨꯔꯥ ꯉꯥꯎꯕꯤ ꯅꯪꯗꯣ ꯅꯪꯗꫭ ꯄꯨꯔꯥ ꯉꯥꯎꯕꯤ
ꯀꯃꯥꯏ ꯑꯣꯏꯔꯤꯕ ꯏ ꯀꯩꯅꯣ ꯍꯥꯏꯁꯤꯕꯣ
ꯑꯗꯨ ꯍꯣꯏ ꯍꯣꯏ ꯍꯣꯏ ꯀꯩꯝ ꯈꯪꯖꯗꯕꯤ ꯑꯍꯥꯟꯕ ꯃꯄꯥꯟ ꯊꯣꯛꯂꯛꯄꯤꯅꯤ ꯌꯥꯝꯉꯥꯡꯈ꯭ꯔꯦ ꯑꯗꯨ ꯑꯗꯨꯒ ꯌꯥꯝ ꯀꯥꯛꯄꯁꯨ ꯁꯥꯔꯨꯅꯨꯅꯪ ꯑ ꯃꯤꯒꯗ ꯄꯛꯀ ꯀꯧꯗꯕꯤꯗꯣ ꯁꯥꯔꯨꯅꯨ ꯑꯗꯨꯒ ꯌꯥꯝ ꯄꯪꯀꯧꯗꯁꯨ ꯀꯧꯔꯨꯅ ꯑꯗꯨꯣ ꯃꯤꯅ ꯀꯧꯔꯛꯄ ꯈꯣꯠꯄꯗꯗꯤ ꯎ ꯎ ꯀꯥꯏꯅ ꯀꯧꯁꯜꯂꯛ ꯑꯗꯒꯤ ꯁꯤꯅꯤꯌꯔ ꯂꯩꯔꯝꯕꯗꯨꯗ ꯇꯤꯆꯔ ꯑꯗꯣ ꯑꯗꯨꯅ ꯈꯔ ꯇꯧꯁꯜꯂꯣ ꯃꯤ ꯌꯥꯟꯅ ꯌꯥꯟꯅꯕ ꯆꯠꯂꯣ ꯈꯪꯗꯕꯗꯣ ꯈꯔ ꯅꯨꯡꯁꯤꯅ ꯆꯦꯆꯦ ꯁꯤ ꯀꯃꯥꯏꯅ ꯇꯧꯗꯣꯏꯅꯣ ꯈꯣꯠꯇꯣꯏꯅꯣ ꯀꯥꯏꯅ ꯇꯧꯁꯜꯂꯣꯕ
ꯑꯗꯨꯅ‌ꯦ
ꯃꯣꯏꯅꯅꯦ ꯃꯥꯗꯤ ꯁꯥꯏꯟ ꯇꯧꯕꯅꯤ ꯃꯥꯗꯤ ꯁꯥꯏꯟ ꯇꯧꯕꯅꯤ ꯍꯥꯏꯔꯁꯨ ꯄꯥꯎꯗꯣ ꯀꯩꯇꯝ ꯀꯩꯇꯝ ꯇꯝꯒꯅꯣ ꯎꯝ ꯎꯝ ꯎꯝꯗꯪ ꯇꯥꯔꯒ ꯃꯥ ꯑꯗꯨꯗꯤ ꯀꯩꯅꯣꯝ ꯇꯧꯔꯤꯅ ꯈꯣꯠꯂꯤꯅ ꯀꯥꯏꯅ ꯑꯗꯨꯝꯕꯗꫭ ꯀꯩꯝꯇ ꯇꯧꯔꯨꯅꯣꯕ ꯑꯗꯨꯒ ꯃꯣꯏꯒꯤ ꯐꯥꯔꯁ ꯊ꯭ꯔꯤ ꯃꯟꯁꯀꯨꯝꯕꯗꯣ ꯑꯗꯨꯗꯤ ꯄ꯭ꯔꯣꯕꯦꯁꯟ ꯄꯤꯔꯛꯀꯦ ꯇꯥꯏꯞꯇ ꯇꯧꯔꯝꯅꯤꯕ ꯁꯤꯗꯤ ꯊꯕꯛ ꯈꯨꯗꯤꯡꯃꯛꯀꯤꯅ‌ꯦꯅ ꯍꯣꯏ ꯍꯣꯏ ꯑꯗꯨꯗꯤ ꯊꯕꯛ ꯈꯨꯗꯤꯡꯃꯛꯀꯤꯅꯤꯗꯅ ꯑꯗꯨ ꯐ꯭ꯔꯦꯁꯔꯁꯤꯗꯤ ꯅꯪꯁꯦ ꯀꯃꯥꯏꯅ ꯇꯧꯋꯤ ꯆꯥꯡ ꯅꯥꯏꯅ ꯂꯥꯛꯄ꯭ꯔꯥ ꯁꯥꯇ꯭ꯔꯁꯦ ꯐꯖꯅ ꯇꯥꯛꯏꯕ꯭ꯔꯥ ꯈꯣꯠꯂꯤꯕ꯭ꯔꯥ ꯑꯗꯨ ꯃꯣꯏ ꯑꯗꯨꯝ ꯌꯦꯡꯉꯅꯤ ꯑꯗꯨ ꯅꯪ ꯐꯖꯅ ꯇꯧꯗ꯭ꯔꯦ ꯆꯦꯛꯁꯤꯟꯗ꯭ꯔꯦ ꯍꯥꯏꯔꯗꯤ ꯑꯇꯣꯞꯄ ꯑꯃꯃꯨꯛ ꯌꯦꯡꯈꯤꯅꯤꯕ
ꯎꯝ
ꯑꯗꯨꯗꯨꯅ ꯑꯗꯣ ꯑꯝꯇꯥ ꯈꯜꯂꯣ ꯑꯗꯨꯒ ꯀꯩꯅꯣꯗꯣ ꯈꯔ ꯈꯔ ꯃꯦꯆꯌꯣꯔ ꯑꯣꯏꯅ ꯆꯠꯂꯨ ꯍꯥꯏꯗꯤ ꯅꯪꯗꯣ ꯏꯄꯤꯛ ꯄꯤꯛꯑꯒ ꯑꯗꯨꯃꯥꯏꯅ ꯇꯧꯔꯗꯤ ꯁꯥꯇ꯭ꯔꯗꯨꯗꯤ ꯏꯁꯄꯣꯀꯟ ꯏꯪꯂꯤꯁ ꯇꯝꯕ ꯍꯥꯏꯁꯤꯗꯤ ꯀꯩꯅꯣ ꯑꯄꯤꯛ ꯑꯄꯤꯄꯁꯨ ꯑꯗꯨꯝ ꯇꯝꯃꯝꯅꯤ ꯑꯗꯒꯤ ꯑꯆꯧꯕꯁꯨ ꯍꯣꯏ ꯑꯗꯨꯅꯦ ꯑꯆꯧꯕꯁꯨ ꯐꯅꯌꯥꯝ ꯇꯝꯃꯝꯃꯣꯏꯗ꯭ꯔꯥ ꯑꯗꯨꯅ ꯅꯪ ꯎꯁꯤꯁꯠꯂꯣꯏꯗꯅ
ꯑꯗꯨꯅꯦ
ꯑꯗꯨꯅ ꯈꯔ ꯅꯪꯗꯣ ꯀꯩꯅꯣꯗꯣ ꯆꯍꯤꯗꯣ ꯌꯥꯝꯖꯗ꯭ꯔꯁꯨ ꯅꯁꯥ ꯁꯥꯗꯣ ꯄꯤꯛꯆꯔꯔꯁꯨ ꯅꯪꯒꯤ ꯀ꯭ꯋꯥꯂꯤꯇꯤꯗꯨ ꯁꯨꯃꯥꯏꯅ ꯇꯧꯋꯤ ꯍꯥꯏꯕꯒꯤ ꯑꯗꯨꯃꯥꯏꯅ ꯆꯠꯂꯣꯕ
ꯑꯁ ꯑꯩꯗꯤ ꯌꯥꯝ ꯇꯥꯜꯂꯤꯗ
ꯑꯣ ꯃꯤ ꯀꯧꯅꯕꯗꯨꯅꯤꯀꯣ ꯂꯨꯔꯤꯁꯦ ꯃꯤ ꯀꯅꯥꯝ ꯀꯧꯅꯗ꯭ꯔꯗꯤ ꯇꯣꯛꯑꯦ ꯑꯗꯥꯝꯗꯣ
ꯍꫭ ꯏꯕꯦꯝꯃ ꯑꯩꯅ ꯅꯞꯀꯗꯕ ꯃꯤ ꯑꯃ ꯂꯩꯔꯦ ꯂꯩꯍꯧꯔ‌ꯦ
ꯍꯥꯏꯗꯤ ꯌꯥꯝꯊꯤꯅ ꯇꯥꯞꯅ ꯑꯃꯗ ꯅꯞꯁꯟ ꯅꯞꯁꯜꯂꯣꯅ ꯍꯥꯏꯕ ꯅꯠꯇꯦꯕ ꯑꯗꯨ ꯇꯞ ꯅꯨꯞꯁꯤꯜꯂꯤ ꯃꯤꯗꯣ ꯀꯥꯟꯅꯗꯕ ꯃꯤꯑꯣꯏꯃ ꯗꯤ ꯃꯤ ꯀꯅꯥꯝꯇꯅ ꯌꯥꯗꯕ ꯑꯣꯏꯔꯝꯗꯤ ꯑꯗꯨꯃꯥꯏꯅ ꯈꯜꯂꯣ ꯍꯣꯏ ꯑꯗꯨꯃꯥꯏꯅ ꯈꯜꯂꯣ ꯑꯗꯒꯤ ꯌꯥꯝ ꯇꯣꯏꯅ ꯅꯪꯅ ꯐꯝ ꯑꯆꯧꯕ ꯄꯥꯏꯕꯗꯨꯗꯩꯗ ꯅꯞꯁꯪꯈ꯭ꯔꯗꯤ ꯃꯤ ꯃꯌꯥꯝꯅ ꯑꯃꯨꯛ ꯅꯨꯡ ꯁꯤꯔꫭꯏꯕ
ꯎꯨꯝ
ꯑꯗꯥꯏꯅ ꯈꯜꯂꯨ ꯍꯧꯖꯤꯛꯇꯤ ꯆꯥꯎꯔꯔꯕꯅꯤ ꯍꯩꯃꯥ ꯋꯥꯔꯛ ꯏꯁꯄꯦꯁ ꯍꯥꯏꯁꯦ ꯌꯥꯝ ꯂꯨꯕꯅꯤ ꯏꯕ‌ꯦꯝꯃꯥ
ꯀꯃꯥꯏꯅ ꯅꯪꯒꯤꯗꯤ ꯀꯃꯥꯏꯅ ꯇꯧꯔꯛꯀꯦ
ꯑꯩꯁꯨ ꯑꯗꯨꯃꯥꯏꯅ ꯇꯧꯕ ꯏꯃ ꯑꯗꯨꯝ ꯑꯩꯈꯣꯏ ꯈꯔ ꯄꯨꯟꯕꯗꯣ ꯑꯩꯕꯨꯗꯤ ꯐꯖꯅ ꯑꯗꯨꯝ ꯄꯨꯜꯂꯦꯕ ꯑꯉꯥꯡꯅ ꯆꯪꯉꯛꯄ ꯑꯗꯨꯃꯥꯏꯅ ꯑꯗꯨ ꯃꯣꯏꯅ ꯐꯖꯅ ꯂꯨꯅ ꯇꯧꯕꯤꯕ ꯑꯩꯗꯣ ꯆꯥꯝꯊꯣꯛꯅ ꯂꯩꯕꯒꯤ ꯗ꯭ꯔꯣ ꯗ꯭ꯔꯣ ꯗ꯭ꯔꯣ ꯗ꯭ꯔꯣ ꯇꯧꯕꯒꯤ ꯑꯗꯨꯝ ꯂꯨꯅ ꯇꯧꯕ ꯄꯤꯕ ꯑꯩꯅ ꯄꯨꯟꯕꯈꯩꯗꯨꯅꯁꯨ ꯁꯨ ꯐꯖꯅ ꯂꯨꯣꯟ ꯇꯧꯕꯤꯔꯦ ꯑꯗꯨꯒ ꯄꯨꯟꯗꯕ ꯀꯩꯗꯨꯁꯨ ꯑꯗꯨꯝ ꯍꯟꯃꯤꯟꯅꯔꯛꯄ ꯈꯣꯠꯂꯛꯄꯗ ꯄꯨꯟꯃꯤꯟꯅꯩꯑꯕ ꯃꯕꯨꯛ ꯈꯔꯗꯤ ꯂꯔꯁꯨ ꯑꯗꯨꯒ ꯀꯣꯟꯅ ꯑꯩꯒ ꯂꯨꯅ ꯇꯤꯟꯅꯕ ꯁꯤꯅꯤꯌꯔ ꯑꯃꯁꯦ ꯑꯩꯉꯣꯟꯗ ꯆꯍꯤꯁꯨ ꯑꯃꯅꯤ ꯑꯅꯤ ꯍꯟꯕꯁꯦ ꯁꯤꯁꯤꯒ ꯑꯩꯁꯦ ꯈꯠꯅꯔꯒ
ꯃ ꯌꯨꯇ꯭ꯨꯕ ꯕꯤꯗꯤꯑꯣꯒꯗ꯭ꯔꯥ
ꯅꯠꯇꯦ ꯅꯠꯇꯦ ꯑꯗꯨ ꯅꯠꯇꯕꯤ ꯑꯗꯨꯝꯕ ꯅꯠꯇꯕꯤ ꯑꯩꯒ ꯀꯩꯅꯣ ꯇꯧꯕ ꯑꯃ ꯈꯔ ꯀ꯭ꯂꯣꯁ ꯑꯣꯏꯔꯝꯕ ꯑꯁꯤ ꯅꯤꯌꯔ ꯑꯃꯅꯦ ꯑꯗꯨꯗꯣ ꯀꯣꯟꯅ ꯈꯠꯅꯔꯒ ꯇꯣꯛꯈꯤꯕꯑꯈꯤꯕ ꯑꯩꯗꯣ ꯃꯥꯅ ꯈꯅꯍꯧꯔꯤꯅꯦ ꯑꯩ ꯀꯩꯝ ꯇꯧꯖꯗꯕꯤꯗ ꯑꯗꯨ ꯗ ꯑꯗꯨꯒꯤ ꯑꯩꯗꯤ ꯀꯩꯝꯇ ꯈꯨꯝꯕꯤꯗꯕꯤꯗ ꯍꯥꯏꯗꯤ ꯀꯩꯝ ꯈꯨꯝꯕꯤꯗꯕꯤꯗ ꯇꯣꯛꯈ꯭ꯔꯤꯌꯦ ꯑꯗꯨꯃꯥꯏꯅ ꯑꯗꯨ ꯀꯧꯅꯗꯕꯤ ꯇꯧꯈꯤꯕꯗꯁꯨꯨꯝ ꯅꯨꯡꯉꯥꯏꯇꯦꯗꯅꯀꯣ
ꯋꯥ
ꯑꯗꯨ ꯀꯔꯤꯒꯤꯅꯣꯅꯦ ꯍ ꯇꯜꯂꯦ ꯌꯥꯝꯅ ꯑꯩ ꯌꯥꯝ ꯇꯜꯂꯦ ꯑꯊꯨꯕꯅꯦ
ꯀꯔꯤꯅꯣ ꯀꯜꯂꯤꯅ ꯌꯥꯝꯅ ꯅꯪꯒꯤ ꯋꯥꯔꯤꯗꯨꯗꯤ
ꯇꯟꯃꯤꯅꯤ ꯇꯟꯅꯅꯤ
ꯀꯩꯅꯣ ꯈꯜꯂꯤꯁꯦ ꯑꯩ ꯉꯝꯖꯔꯣꯏꯗ
ꯑꯗꯨ ꯋꯥꯔꯤꯗꯤ ꯅꯪꯉꯣꯟꯗ ꯂꯤꯗ꯭ꯔꯤꯕ ꯀꯣꯟꯅ ꯂꯤꯕꯤꯔꯛꯀꯦ ꯃꯦꯁꯦꯁꯇ ꯎ ꯑꯗꯨꯝ ꯑꯩꯒꯤꯗꯗꯤ ꯃꯤꯗ ꯑꯗꯨꯝ ꯅꯨꯡꯉꯥꯏꯈꯤ ꯃꯤꯗꯤ ꯌꯥꯝ